ꯑꯥ ꯑꯥ ꯇꯥꯕꯤꯔꯕ‌ꯣ
ꯍ‌ꯣ ꯇꯥꯔꯦ ꯇꯥꯔꯦ
ꯑ ꯃꯌꯦꯛ ꯁꯦꯡꯉꯦꯀꯣ
ꯑꯥ ꯃꯌ‌ꯦꯛ ꯁ‌ꯦꯡ
ꯑꯥ
ꯈꯤꯇꯪ ꯈꯤꯇꯪ ꯏꯀꯣ ꯆꯠꯄ ꯃꯥꯜꯂꯦꯀꯣ ꯅꯪꯒꯤꯗꯣ ꯐꯖꯅ ꯐꯖꯅ ꯄꯥꯏ
ꯑꯣ ꯇꯥꯕꯔ‌ꯣ ꯑ ꯁꯤ ꯇꯥꯥꯕ
ꯏꯪ-ꯏꯪꯂꯤꯁꯀꯤ ꯋꯥꯍꯩ ꯁꯤꯖꯤꯟꯅꯕ ꯌꯥꯗꯦꯀꯣ ꯑꯇꯣꯞꯄ꯫ ꯃꯩꯇꯩ ꯃꯌꯦꯛ ꯈꯛꯇꯪ ꯌꯥꯔꯤꯒꯩ ꯑꯗꯨꯃꯥꯏ ꯇꯧꯔ‌ꯣ
ꯎꯝ
ꯍꯧꯖꯤꯛ ꯍꯧꯖꯤꯛ ꯀꯩ ꯍꯣꯠꯅꯕꯤꯔꯤꯒꯦ꯫
ꯑꯩ ꯂꯥꯏꯔꯤꯛ ꯀꯟ ꯇꯝꯃꯤ
ꯎꯝ ꯆꯍꯤ ꯀꯌꯥꯃꯨꯛ ꯁꯨꯕꯤꯔꯒꯦ ꯂꯦꯡꯒꯥ ꯑꯣꯏꯗꯣꯏ ꯖꯥꯠꯂꯥ꯫
ꯆꯍꯤꯁꯦ ꯇꯔꯥꯅꯤꯄꯥꯟꯃꯨꯛ ꯁꯨꯔ
ꯑꯣ ꯑꯗꯨꯗꯤ ꯑꯗꯨꯗꯤ ꯌꯥꯝ ꯑꯉꯥꯡ ꯑꯣꯏ ꯑꯩꯗꯤ ꯀꯨꯟ ꯀꯨꯟ ꯇꯔꯨꯛ ꯃꯨꯛ ꯁꯨꯔꯦꯗ
ꯏꯌꯥꯝꯕ ꯑꯗꯨꯝ ꯀꯧꯔꯒꯦ꯫
ꯍꯣꯏ ꯌꯥꯏ ꯂꯥꯏꯔꯤꯛ ꯇꯝꯕ ꯂꯣꯏꯔꯦ ꯑꯋꯥꯡꯕ ꯊꯥꯛꯀꯤ ꯇꯝꯕ ꯂꯣꯏꯔꯦ ꯆꯍꯤ ꯑꯃꯃꯨꯛ ꯐꯥꯔꯦ꯫
ꯑꯣ
ꯁꯨꯝ ꯊꯕꯛ ꯏꯪꯈꯥꯡꯒꯤ ꯀꯩꯒꯤ ꯑꯗꯨꯝ ꯈꯔ ꯌꯦꯡꯒꯦꯅ ꯁꯨꯝ ꯂꯩꯕꯅꯤꯗ꯫
ꯑꯣ
ꯅꯪ ꯌꯥꯝ ꯉꯟꯅ ꯁꯤꯒꯨꯝꯕ ꯑꯃ ꯊꯦꯡꯅꯔꯤꯁꯦ ꯌꯥꯝ ꯐꯔꯦ꯫
ꯑꯣ ꯂꯕ ꯇꯔꯥꯃꯥꯊꯣꯏ ꯁꯨꯕ ꯃꯍꯩ ꯃꯍꯩ ꯇꯝꯕꯖꯤ ꯈꯤꯇꯪ ꯄꯩꯁꯥꯖꯦ ꯗꯔꯀꯥꯔ ꯌꯥꯝ ꯑꯣꯏꯔꯛꯄ ꯗꯨ
ꯑ ꯑꯣꯏꯕꯅꯤ ꯑꯣꯏꯕꯅꯤ
ꯎꯝ
ꯌꯨꯝꯗ ꯂꯩꯔꯒ ꯑꯗꯨꯝ ꯆꯠꯂꯤꯔꯣ ꯅꯠꯇ꯭ꯔꯒꯅ ꯑꯇꯣꯞꯄ ꯃꯐꯝꯗ ꯂꯩꯔꯤꯔꯥ ꯕꯔꯥꯒꯨꯝꯕ ꯑꯣ
ꯉꯁ ꯉꯁꯤ ꯀꯩ ꯆꯥꯔꯒꯦ ꯏꯌꯥꯝꯕ꯫
ꯏꯟꯁꯥꯡꯖ‌ꯦ ꯑꯥ ꯇꯥꯏ ꯇꯥꯏ ꯏꯟꯖꯥꯡꯖꯤ ꯉꯁꯤꯗꯤ ꯍꯋꯥꯏ ꯀꯥꯡꯇꯛ ꯑꯣꯏꯅ ꯆꯥꯔꯦ꯫
ꯑꯣ
ꯅꯪꯒꯤ ꯀꯩꯅꯣꯗꯣ ꯌꯥꯝ ꯂꯦꯡꯗꯅ ꯄꯥꯏꯌꯨꯀꯣ ꯍꯥꯏꯗꯤ ꯋꯥꯔꯤ ꯁꯥꯕ ꯀꯥꯟꯗ ꯄꯠ ꯄꯠ ꯇꯠꯂꯒꯗꯤ ꯑꯃꯨꯛ ꯍꯌꯦꯡ ꯑꯃꯨꯛ ꯐꯔꯛ ꯇꯥꯔꯛꯀꯅꯤꯕ꯫ ꯑꯗꯨꯅ ꯌꯥꯔꯤꯒꯩ ꯂꯦꯡꯗꯅꯕꯇꯧ ꯅꯊꯟꯗ ꯂꯩꯕ꯭ꯔꯥ ꯕꯔꯥꯗꯗꯤ ꯀꯃꯥꯏꯅ ꯇꯧꯏ꯫
ꯎꯝ ꯂꯩꯀꯥꯏ ꯏꯌꯥꯝꯕꯁꯤꯡ ꯑꯗꯨꯝ ꯂꯩꯃꯤꯟꯅꯩ꯫
ꯑꯣ ꯃꯣꯏꯁꯨ ꯑꯗꯨꯝ ꯄꯨꯟꯅ ꯂꯥꯏꯔꯤꯛ ꯇꯝꯃꯤꯔꯥ꯫
ꯑꯥ ꯑꯣ
ꯀꯔꯤ ꯀꯔꯤ ꯂꯥꯏꯟꯗ ꯆꯠꯀꯦꯅ ꯈꯜꯂꯤꯕ
ꯑꯩ ꯑꯥꯏ ꯇꯤꯒꯨꯝ ꯑꯥꯏ ꯇꯤꯒꯨꯝꯕ ꯇ꯭ꯔꯥꯏ ꯇꯧꯒꯦꯅ ꯈꯜꯂꯤ ꯑꯗꯨꯝꯕꯗ ꯀꯝꯄ꯭ꯌꯨꯇꯔꯒꯨꯝꯕ
ꯍꯣꯏ ꯌꯥꯝ ꯐꯩ ꯌꯥꯝ ꯐꯩ ꯍꯧꯖꯤꯛꯀꯥꯟꯗꯤ ꯑꯗꯨꯅꯁꯨ ꯆꯥꯅꯕ ꯍꯦꯜꯂꯅꯤꯗ ꯍꯥꯏꯗꯤ ꯍꯥꯏꯗꯤ ꯑꯅꯧ ꯑꯅꯧꯕ ꯊꯣꯛꯂꯛꯏ ꯃꯌꯥꯝꯁꯤ ꯌꯦꯡꯂꯨꯔꯒꯗꯤꯀꯣ
ꯎꯝ ꯏꯌꯥꯝꯕꯗꯤ ꯀꯩ ꯊꯕꯛꯀꯨꯝꯕ ꯊꯤꯔꯤ ꯍꯧꯖꯤꯛ꯫
ꯊꯕꯁꯦ ꯗꯨꯝ ꯑꯗꯨꯝ ꯌꯥꯕꯒꯩ ꯊꯥꯅꯕ ꯑꯗꯨꯝ ꯈꯔ ꯈꯔ ꯑꯗꯨꯝ ꯌꯦꯡꯉꯤ ꯍꯥꯏꯇꯥꯔꯦ꯫ ꯑꯗꯨꯝ
ꯂꯣꯏꯔꯦꯕ ꯂꯥꯏꯔꯤꯛ ꯇꯝꯕꯒꯤꯗꯤꯀꯣ꯫ ꯑꯗꯨꯅ ꯑꯗꯨꯝ ꯑꯦꯅꯤ ꯑꯗꯨꯝ ꯑꯇꯣꯞꯄ ꯑꯃ ꯍꯦꯛꯇ ꯍꯥꯏꯇꯥꯔꯦꯗ꯫
ꯑꯣ
ꯊꯥꯃꯦ ꯌꯥꯕ ꯇꯝꯕ ꯂꯣꯏꯁꯤꯟꯕꯕꯨꯗꯤ ꯀꯩꯅꯣꯒꯤ ꯃꯇꯥꯡ ꯂꯣꯏꯁꯟꯕꯅꯦ ꯑꯩꯈꯣꯏꯒꯤ ꯁꯦꯟꯃꯤꯠꯂꯣꯟꯒꯤ ꯃꯇꯥꯡꯗ ꯈꯪꯉꯤꯗꯅ꯫
ꯎꯝ
ꯁꯦꯟꯃꯤꯠꯂꯣꯟꯒꯤ ꯃꯇꯥꯡꯗ ꯇꯝꯕ ꯂꯣꯏꯁꯤꯜꯂꯦ꯫
ꯑꯣ ꯏꯌꯥꯝꯕ ꯍꯣꯔꯦꯟꯗꯤ ꯀꯩ ꯏꯟꯖꯥꯡ ꯊꯣꯡꯒꯦꯅ ꯈꯟꯕꯤꯔꯤ꯫
ꯍꯣꯔꯦꯟ ꯏꯟꯁꯥꯡꯖꯦ ꯈꯪꯗꯦꯅꯦ ꯏꯔꯣꯝꯕꯔꯥ ꯀꯥꯡꯁꯣꯏꯔ ꯍꯧꯖꯤꯛ ꯁꯤ ꯁꯥꯒ ꯁꯥꯕꯅꯦ ꯅꯠꯇ꯭ꯔꯒ ꯑꯍꯥꯎ ꯑꯍꯥꯎꯕ ꯑꯃ ꯆꯥꯕꯁꯨ ꯌꯥ ꯍꯣꯔꯦꯟꯗꯤ ꯕꯣꯜ ꯅꯨꯡꯉꯥꯏꯕ ꯑꯃ ꯂꯩꯕꯅꯤꯅ
ꯑꯥꯎ
ꯌꯦꯡꯗꯕ꯭ꯔꯣ ꯕꯣꯜ
ꯑꯈꯣꯏꯗꯤ ꯉꯁꯥꯏ ꯄꯣꯒ꯭ꯔꯦ꯫
ꯑꯣ ꯍꯥ ꯍꯥ
ꯃꯥꯏ ꯊꯤ ꯐꯉꯣ ꯍꯣꯔꯦꯟ ꯑꯗꯨꯝ ꯄꯨꯡ ꯃꯥꯄꯟ ꯃꯈꯥꯏꯗꯋꯥꯏ ꯂꯩꯔꯝꯒꯅꯤ ꯌꯥꯝ
ꯑꯥ ꯃꯥꯄꯜ ꯃꯈꯥꯏ ꯑꯩꯗꯤ ꯑ ꯑꯗꯨꯒꯤ ꯑꯗꯨꯒꯤ ꯃꯤꯅꯤ ꯑꯗꯨꯒꯤ ꯃꯤꯅꯤ ꯍꯥꯏꯕ ꯂꯩꯇꯦꯗ ꯑꯩꯉꯣꯟꯗꯗꯤ ꯑꯗꯨꯝ
ꯑꯅꯤꯃꯛ ꯂꯣꯏꯅ ꯑꯗꯨꯝ ꯄꯥꯝꯃꯦ ꯍꯥꯏꯇꯥꯔꯦ꯫
ꯎꯝ
ꯑꯗꯣ ꯃꯣꯏ ꯃꯣꯏꯒꯤ ꯃꯇꯝ ꯂꯣꯏꯁꯤꯟꯒꯤꯕ ꯍꯥꯏꯖꯤꯖꯨ
ꯑꯗꯨꯝ ꯑꯅꯧꯕ ꯍꯥꯏꯗꯤ ꯃꯇꯝ ꯑꯃ ꯂꯣꯏꯈꯤꯕꯒꯨꯝꯕꯅꯦꯕ ꯑꯩꯈꯣꯏꯅ ꯑꯉꯥꯡ ꯑꯣꯏꯔꯤꯀꯥꯟꯗꯒꯤ ꯑꯗꯨꯝ ꯑꯗꯨ ꯉꯥꯎꯖꯔꯒ ꯑꯗꯨꯝ ꯃꯣꯏ ꯌꯦꯡꯉꯒ ꯑꯗꯨꯝ ꯂꯥꯛꯆꯕꯅꯤꯅꯀꯣ ꯃꯣꯏꯒꯤ ꯃꯇꯝ ꯂꯣꯏꯁꯤꯟꯈꯤꯕ ꯍꯥꯏꯁꯤꯁꯨ ꯑꯗꯨꯝ ꯅꯨꯡꯉꯥꯏꯇꯕ ꯑꯃꯅꯦ ꯍꯥꯏꯇꯥꯔꯦ
ꯑ ꯃꯥꯟꯅꯤꯌꯥ
ꯑꯩꯈꯣꯏꯒꯤ
ꯎꯝ
ꯐꯖꯅ ꯀꯩꯅꯣ ꯇꯧꯕꯤꯗꯤꯌꯦ ꯄꯤꯕꯤꯗꯤꯌꯦ ꯀꯩ ꯍꯥꯏꯇꯥꯔꯦ
ꯍꯣꯔꯦꯟ ꯁꯥꯟꯅꯒꯗꯧꯔꯤꯕ ꯇꯤꯝ ꯀꯩꯅꯣꯁꯦ
ꯎꯝ
ꯑꯗ ꯃꯣꯏꯒ ꯌꯦꯡꯅꯕ ꯀꯥꯟꯗ ꯃꯣꯏꯒꯤ ꯁꯥꯟꯅꯃꯤꯟꯅꯔꯤꯕꯁꯤꯡꯗꯨꯒ ꯖꯦ ꯃꯌꯥꯝꯅ ꯄꯥꯝꯅꯔꯤꯕꯗꯨꯒ ꯃꯣꯏ ꯃꯣꯏꯗ ꯂꯩꯔꯤꯕ
ꯈꯨꯁꯥꯟꯅꯗꯣ ꯉꯁꯥꯏ ꯁꯥꯟꯅꯈꯤꯕꯗꯨꯗꯤ ꯌꯥꯎꯗꯦꯕ
ꯎꯝ
ꯈꯤꯇꯪ ꯈꯦꯠꯅꯩꯌꯦ ꯑꯩꯈꯣꯏ ꯁꯥꯟꯅꯕꯒꯤ ꯃꯑꯣꯡꯁꯦ
ꯎꯝ
ꯑ ꯍꯥꯟꯅ ꯍꯥꯟꯅ ꯁꯥꯟꯅꯕ ꯑꯗꯨꯃꯥꯏꯅꯁꯨ ꯁꯥꯟꯅꯕ ꯉꯝꯗ꯭ꯔꯕꯅꯤꯅ ꯂꯝꯃꯛꯇꯤ ꯂꯝꯃꯛꯇꯤ ꯄꯟꯅꯗꯦꯅ ꯍꯥꯏꯌꯦ ꯑꯗꯣ ꯀꯔꯣꯝ ꯀꯥꯔꯣꯝ ꯁꯥꯏꯇꯤ ꯑꯣꯏꯗꯣꯏꯅꯣ
ꯃꯈꯥ ꯔꯣꯝꯗꯩꯩ
ꯃꯈꯥꯔꯣꯝꯗꯒꯤ
ꯑꯣ
ꯉꯁꯥꯏ ꯏꯌꯥꯝꯕ ꯑꯃ ꯍꯥꯏꯔꯕꯗ ꯃꯣꯏ ꯍꯧꯖꯤꯛ ꯕꯨ ꯂꯝ ꯍꯧꯖꯤꯛ ꯁꯥꯟꯅꯩꯁꯤꯡꯁꯦ ꯁꯤ ꯂꯝ ꯄꯟ ꯌꯥꯏꯌꯦ
ꯄꯟꯕ ꯌꯥꯕ꯭ꯔꯥ
ꯑꯥ ꯌꯥꯏꯌꯦ ꯃꯥ ꯉꯁꯥꯏ ꯍꯥꯏꯔꯝꯕ ꯑꯍꯥꯟꯕ ꯋꯥꯆꯞ ꯒ꯭ꯔꯨꯞꯇ ꯊꯥꯔꯛꯄꯗꯣ ꯑꯗꯨꯗꯩ ꯂꯥꯛꯄ
ꯑꯥ
ꯑꯣ ꯑꯗꯨ ꯌꯥꯝ ꯄꯟꯕ ꯌꯥꯏ ꯑꯗꯨꯕꯣꯛꯇꯤ ꯍꯥꯏꯔꯝꯃꯤ ꯑꯇꯣꯞꯄ ꯑꯇꯩꯗꯤ ꯄꯟꯕ ꯌꯥꯗꯦ
ꯍꯣꯏ ꯃꯣꯏꯁꯦ ꯑꯗꯨꯝ ꯄꯨꯔꯥ ꯄꯟꯒꯅꯣ ꯍꯥꯏꯕꯃꯛꯇꯤ ꯑꯣꯏꯔꯝꯃꯣꯏ ꯀꯩꯅꯣ ꯑ ꯁꯨꯝ ꯑꯇꯣꯞ ꯄꯥ ꯑꯩꯈꯣꯏꯒꯤ ꯑꯩꯈꯣꯏꯒꯤ ꯏꯃꯥꯂꯣꯟꯒꯤ ꯃꯔꯝꯗ ꯑꯣꯏꯅ ꯁꯤ ꯊꯤꯖꯤꯟꯕ ꯑꯣꯏꯅ ꯇꯧꯕꯅꯤꯅꯀꯣ
ꯑꯥ
ꯑꯩꯈꯣꯏꯅ ꯁꯥꯟꯅꯔꯤꯕ ꯋꯥꯔꯤ ꯀꯩꯀꯥꯁꯤꯁꯨ ꯃꯣꯏ ꯂꯣꯏꯅ ꯑꯗꯨꯝ ꯃꯣꯏꯅ ꯇꯥꯔꯤ ꯉꯥꯛꯇꯅꯦꯕ
ꯑꯣ
ꯑꯗꯨꯅ ꯑꯇꯣꯞꯄ ꯂꯣꯟ ꯌꯥꯎꯁꯟꯕꯗꯨ ꯌꯥꯝ ꯌꯥꯎꯁꯜꯂꯁꯨ ꯅꯨꯡꯉꯥꯏꯇꯦꯅ ꯍꯥꯏꯕꯕꯨꯗꯤ ꯑꯣꯏꯔꯝꯒꯅꯤ
ꯑꯥ
ꯑꯩꯁꯨ ꯀꯩꯅꯣꯗꯒꯤꯅꯤ ꯃꯈꯥꯔꯣꯝꯗꯒꯤꯅꯦ ꯑꯩꯕꯨꯗꯤ
ꯑꯣ
ꯑꯥ
ꯑꯗꯨꯝ ꯈꯝꯕ ꯊꯣꯏꯕꯤ ꯑꯗꯨꯋꯥꯏ ꯑꯗꯨꯋꯥꯏꯗꯩꯩꯔꯣ
ꯑꯩꯁꯨ ꯑꯗꯨ ꯑꯗꯣꯝꯗꯒꯤꯅꯤ
ꯑꯩ ꯁꯉꯥꯏ ꯂꯩ ꯁꯉꯥꯏ ꯂꯩꯕ ꯑꯗꯨꯋꯥꯏꯔꯣꯝꯗ
ꯌꯥꯝ ꯇꯣꯏꯅ ꯂꯥꯛꯑꯦ ꯌꯥꯝ ꯇꯣꯏꯅ ꯂꯥꯛꯑꯦ ꯑꯩꯈꯣꯏꯒ ꯌꯥꯝ ꯅꯛꯅꯔꯦ ꯑꯩꯅ ꯑꯃꯨꯛ ꯀꯩꯅꯣꯗꯣ ꯇꯧꯕꯜꯗꯣ
ꯑꯥ
ꯈꯪꯉꯤꯗꯅ
ꯍ
ꯑꯗꯨꯗꯒꯤꯅꯤ
ꯑꯣ
ꯌꯥꯝ ꯅꯛꯅꯔꯦ ꯋꯥꯀꯤꯡ ꯂꯥꯛꯐꯝ ꯑꯣꯏꯔꯦꯅꯤ
ꯎꯝ ꯍꯧꯖꯤꯛꯄꯨꯗꯤ ꯇꯔꯥꯃꯥꯊꯣꯏ ꯁꯨꯕ ꯃꯍꯩ ꯇꯥꯕꯅꯤ ꯁꯨꯝ ꯑꯨꯝꯗ ꯃꯊꯛ ꯑꯃꯣꯝꯗ ꯀꯥ ꯑꯗꯨ ꯇꯝꯕ ꯂꯩ
ꯎꯝ ꯃꯥꯅꯤ ꯃꯥꯅꯤ ꯇꯧꯒꯗꯕꯅꯤ ꯍꯥꯏꯗꯤ
ꯎꯝ
ꯅꯍꯥ ꯑꯣꯏꯔꯤꯀꯥꯟꯗ ꯂꯥꯏꯔꯤꯛ ꯈꯛꯇꯒꯤ ꯋꯥ ꯅꯠꯇꯕ ꯑꯗꯨꯝ ꯑꯇꯣꯞꯄ ꯃꯤ ꯃꯤꯁꯤꯡ ꯈꯪꯅꯕ ꯃꯤꯔꯛ ꯇꯤꯟꯕ ꯑꯗꯨꯁꯨ ꯃꯔꯨ ꯑꯣꯏ ꯍꯥꯏꯇꯥꯔꯦ
ꯑꯣ
ꯑꯣ ꯑꯩꯁꯨ ꯏꯅꯥꯎ ꯅꯨꯄꯥꯗꯣ ꯍꯟꯇꯛ ꯑꯗꯨꯝ ꯆꯞ ꯃꯥꯟꯅꯩꯌꯦ ꯅꯪꯒ
ꯑꯣꯝ ꯎꯝ
ꯃꯥꯗꯤ ꯈꯔ ꯁꯣꯜꯂꯦ ꯑꯗꯨꯅ
ꯍ
ꯑ ꯑꯃ ꯆꯤꯠꯊꯍꯧꯗꯅꯕ ꯍꯟꯗꯛꯇ ꯂꯣꯏꯁꯤꯟꯅꯉꯥꯏꯔꯤ
ꯎꯝ ꯑꯩꯈꯣꯏ ꯁꯨꯝꯕ ꯇꯧꯕꯁꯦ
ꯎꯝ
ꯅꯍꯥꯟ ꯏꯕ ꯑꯃ ꯁꯦꯟꯊ ꯑꯃ ꯆꯠꯂꯨꯑꯦꯕꯀꯣ
ꯑꯥ
ꯑꯗꯨꯗ ꯃꯣꯏ ꯑꯗꯨ ꯁꯦꯟꯅꯕ ꯃꯤꯗꯨꯅ ꯍꯥꯏꯔ ꯁꯨꯝꯕꯕꯁꯤꯦ ꯃꯣꯏ ꯍꯟꯗꯛꯇꯤ ꯀꯩꯅꯣ ꯇꯧꯕ ꯌꯥꯗꯨ ꯃꯥꯟꯗ꯭ꯔꯦ ꯊꯤꯡꯕꯒ ꯌꯥꯏ ꯍꯥꯏ
ꯑꯥ
ꯄꯩꯁꯥ ꯊꯝꯐꯝꯗꯨꯝ ꯑꯗꯨꯗꯩ ꯄꯨꯂꯞ ꯃꯥꯡꯈꯤꯕ ꯑꯩꯈꯣꯏꯒꯤ ꯊꯝꯐꯝꯒꯤ ꯈꯔ ꯌꯥꯎꯖꯔꯝꯕꯗꯨꯁꯨ ꯑꯗꯨꯝ ꯄꯩꯁꯥꯗꯨꯁꯨ ꯑꯗꯨꯝ ꯂꯣꯏ ꯃꯥꯡꯉ
ꯍꯣꯏ
ꯎꯝ ꯎ
ꯅꯪꯒꯤ ꯀꯩꯅꯣꯗꯣ ꯌꯥꯝ ꯁꯧꯔꯦ ꯑꯥ ꯂꯧꯊꯣꯛꯄ ꯌꯥꯁꯦ ꯂꯧꯊꯣꯛꯑꯅꯤ ꯌꯥꯝ ꯂꯥꯡꯗ꯭ꯔꯒꯗꯤ
ꯑꯗꯨꯝ ꯐꯖꯅ ꯂꯥꯡꯉꯤ ꯌꯥꯝ ꯒꯥꯔꯤ ꯑꯗꯨꯝ ꯆꯠꯄ ꯈꯣꯠꯄ ꯃꯤ ꯀꯧꯅ ꯑꯩꯣꯏꯅ ꯑꯗꯨꯝ ꯇꯧꯋꯦ ꯅꯪ
ꯍꯥꯄ ꯍꯥꯕ ꯑꯗꯨꯏ ꯍꯣꯏ ꯑꯗꯨꯃꯥꯏꯅꯁꯨ ꯂꯩꯔꯝꯒꯅꯤ ꯑꯗꯨ ꯍꯥꯟꯅꯁꯨ ꯑꯗꯨꯒꯨꯝꯕꯁꯨ ꯃꯌꯥꯝꯗꯤ ꯊꯣꯛꯈ꯭ꯔꯦꯗꯅꯀꯣ
ꯎꯝ
ꯑ ꯁꯤꯗ ꯑꯩ ꯏꯃꯥꯟꯅꯕ ꯑꯨ ꯁꯤꯗꯤ ꯌꯥꯎꯔꯤꯕ
ꯎꯝ
ꯑꯗꯣ ꯃꯥꯁꯨ ꯃꯥꯗꯤ ꯍꯥꯟꯅꯗꯤ ꯌꯥꯎꯕꯗꯒꯤ ꯃꯥꯗꯤ ꯑꯗꯨꯝ ꯈꯔ ꯑꯗꯨꯝ ꯁꯦꯜ ꯅꯨꯡ ꯈꯔ ꯑꯗꯨꯝ ꯐꯪꯉꯦꯕ
ꯎꯝ
ꯑꯗꯨꯅ ꯃꯣꯏꯅꯁꯨ ꯑꯗꯨꯃꯥꯏꯅ ꯇꯧꯋꯦ ꯍꯥꯏꯕꯅꯤꯅ ꯑꯩꯁꯨ ꯊꯥꯖꯕ ꯍꯥꯏꯇꯥꯔꯦ
ꯎꯝ
ꯑꯗꯩꯁꯦ ꯑꯁꯤꯗꯤ ꯑꯃꯨꯛ ꯑꯩꯈꯣꯏꯒꯤ ꯂꯣꯟꯁꯦ ꯑꯁꯣꯝꯗ ꯆ ꯍꯜꯍꯟꯅꯕ ꯍꯣꯠꯅꯕꯗ ꯑꯗꯨꯒꯤꯗꯃꯛꯇ ꯇꯧꯕꯅꯤꯅ ꯑꯗꯨꯒꯕ ꯑꯗꯨꯒꯨꯝꯕꯗꯤ ꯑꯣꯏꯔꯝꯗꯧꯗꯤ ꯃꯥꯟꯗꯕ ꯍꯥꯏꯇꯥꯔꯦ
ꯎꯝ
ꯑꯗꯨ ꯌꯦꯡꯉꯁꯤ ꯑꯩꯁꯨ ꯑꯍꯥꯟꯕꯅꯤ ꯅꯪꯁꯨ ꯑꯍꯥꯟꯕꯅꯤ ꯑꯗꯨꯅ ꯑꯣꯏ ꯑꯣꯏ ꯗꯦꯗꯣ ꯑꯗꯨꯝ ꯌꯦꯡꯉꯁꯦ ꯍꯟꯗꯛꯀꯤꯁꯤꯗꯗꯤ ꯌꯦꯡꯉꯒꯀꯣ
ꯍ
ꯎꯝ
ꯎ ꯎ
ꯏꯆꯤꯟ ꯏꯅꯥꯎꯗꯤ ꯀꯌꯥ ꯁꯨꯕ
ꯑꯅꯤꯁꯨꯏ ꯏꯌꯥꯝꯕ ꯅꯨꯄꯥ ꯉꯥꯛꯇ ꯑꯅꯤ
ꯑꯣ ꯅꯪ ꯑꯇꯣꯝꯕ ꯑꯣꯏꯗꯣꯏꯔꯥ
ꯑ ꯑꯇꫭꯝꯕ ꯑꯣꯏꯗꫭꯏꯅꯦ
ꯗꯗꯥꯗꯤ ꯀꯥ ꯀꯃꯥꯏꯅ ꯀꯩꯀꯥ ꯂꯣꯏꯁꯤꯟꯈ꯭ꯔꯦ
ꯇꯨꯌꯦꯜꯕ ꯀꯥꯅ ꯀꯥꯅ ꯃꯣꯏ ꯀꯩꯅꯣꯒꯤ ꯑꯥꯔꯃꯤꯒꯤ ꯍꯥꯏꯕ꯭ꯔꯥ ꯀꯩꯅꯣ ꯑꯗꯨ ꯆꯦꯟꯕ ꯌꯥꯎꯗꯣ
ꯑꯣ ꯀꯩꯅꯣꯒꯤꯗꯣ ꯃꯍꯥꯛꯅꯤꯕꯤꯔꯒꯤꯗꯣ
ꯑ ꯑꯗꯨ ꯇꯦꯁ ꯊꯥꯔꯥꯟꯗ ꯌꯥꯎ ꯇꯧꯕꯅꯤ
ꯑꯣ ꯀꯥꯏꯗꯦ ꯀꯥꯏꯗꯦ ꯈꫭꯏꯗꯤ ꯅꯧꯔꯤꯀꯥꯟꯗ ꯑꯗꯨꯒꯨꯝꯕꯗꯣ ꯌꯥꯎꯒꯦꯅ ꯑꯗꯨꯝ ꯈꯟꯗꯕꯤ ꯑꯗꯨꯝ ꯂꯥꯛꯈ꯭ꯔꯦ ꯑꯗꯨꯝ ꯑꯦꯛꯖꯥꯝꯁꯦ ꯈꯔ ꯆꯥꯎꯕ ꯊꯥꯒꯦꯅ ꯑꯗꯣ ꯃꯆꯥ ꯃꯆꯥꯁꯨ ꯑꯗꯨꯝ ꯃꯌꯥꯝ ꯊꯥꯡꯗꯕꯅꯤ ꯑꯗꯒꯤꯗꯤ ꯑꯗꯨꯒꯨꯝꯕ ꯂꯥꯏꯟ ꯄꯥꯝꯃꯒ ꯑꯗꯨꯒꯨꯝꯕꯗ ꯆꯠ ꯑꯄꯥꯥꯝꯃꯒꯅ ꯑꯗꯣꯝꯗꯣꯝ ꯆꯠꯂꯁꯨ ꯀꯩꯁꯨ ꯀꯥꯏꯗꯦ ꯃꯤ ꯃꯤ ꯑꯄꯥꯝꯕꯅꯤꯗ
ꯏꯌꯥꯝꯕ ꯑꯗꯨꯝ ꯍꯥꯡꯗꯦꯔꯣ
ꯑꯥ ꯍꯥꯡꯅꯤꯌꯦ ꯍꯥꯡꯕꯕꯨꯗꯤ ꯀꯩꯗꯧꯔꯦ
ꯑꯩꯒꯤ ꯑꯃꯨꯛ ꯇꯧꯔꯛꯀꯦ ꯇꯧꯕ ꯃꯇꯝꯁꯤꯍꯦꯜꯂꯝꯅꯤ
ꯃꯣꯏꯁꯦ ꯀꯩꯅꯣ ꯇꯧꯕꯅꯦ ꯃꯤꯅꯤꯠ ꯇꯔꯥꯅꯤꯊꯣꯏꯅꯦꯕꯀꯣ ꯃꯤꯅꯤꯠ ꯇꯔꯥꯅꯤꯊꯣꯏ ꯌꯧꯔꯒ ꯃꯊꯟꯇ ꯀꯛꯈꯤꯅꯦꯕ
ꯑꯗꯨ ꯀꯛ ꯀ ꯀꯥꯟꯗ ꯑꯃꯨꯛ ꯇꯧꯔꯛꯑꯣ
ꯍꫭꯏ
ꯑꯗꯣ ꯅꯪꯒꯤꯁꯦ ꯌꯥꯝ ꯁꯧꯔꯦꯁꯦ ꯑꯃꯨꯛ ꯐꯔꯛ ꯇꯥꯔꯛꯀꯅꯤ ꯅꯪꯒꯤ
ꯑꯃꯨꯛ ꯍꯟꯅꯁꯨ ꯀꯩꯁꯨ ꯀꯥꯏꯗꯧꯕ ꯌꯥꯝ
ꯃꯣꯏꯁꯦ ꯑꯗꯨꯝ ꯆꯠꯈꯤꯗꯣꯏꯅꯦ ꯑꯗꯨꯝ ꯍꯥꯏꯗꯤ ꯑꯃ ꯂꯣꯏꯔꯦ ꯃꯊꯪ ꯃꯊꯪ ꯑꯗꯨꯝ ꯂꯥꯛꯈꯤꯗꯣꯏꯅꯦ
ꯑꯗꯣ ꯁꯨꯃꯥꯏ ꯁꯨꯝ ꯁꯧꯔꯒꯗꯤ ꯌꯥꯔꯛꯑꯔꯣꯏꯕꯀꯣ ꯑꯗꯨ ꯌꯥꯝ ꯀꯟꯅ ꯂꯥꯡꯗꯕ ꯑꯣꯏꯔꯒꯗꯤ ꯑꯗꯨꯝ
ꯎꯝ ꯎꯝ ꯎꯝ
ꯀꯩꯅꯣ ꯇꯧꯔꯣ ꯂꯧꯊꯣꯛꯑꯒ ꯑꯗꯨꯝ ꯁꯥꯟꯅꯕ ꯀꯩꯁꯨ ꯀꯥꯏꯗ꯭ꯔꯕꯩ
ꯌꯦꯡꯉꯖꯤꯅꯦ
ꯍꯣ ꯍꯣꯏ
ꯃꯤ ꯀꯧꯅ ꯈꯣꯠꯅ ꯑꯗꯨꯝ ꯅꯪꯅꯩ ꯀꯥꯁꯨ ꯑꯗꯨꯝ ꯅꯪꯅꯩꯌꯦꯕ ꯑꯗꯨꯝ ꯑꯗꯨꯝ ꯂꯥꯎꯅꯕ ꯇꯧꯏ ꯒꯦꯝ ꯁꯥꯟꯅꯕ ꯈꯔ ꯃꯣꯏ ꯃꯣꯏꯁꯦ ꯂꯥꯎꯅꯔꯛꯄ ꯃꯔ ꯑꯣꯏꯔ ꯑꯗꯨꯏ ꯌꯥꯔꯒꯦ
ꯑ ꯌꯥ ꯍꯨꯔꯦꯟꯌꯦꯡꯉꯁꯤ ꯍꯥꯏꯗꯤ ꯑꯗꯨꯝ ꯃꯤ ꯈꯨꯟꯖꯦꯜ ꯁꯨꯝ ꯃꯔꯛ ꯃꯔꯛꯇ ꯇꯥꯕꯗꯤ ꯌꯥꯕꯁꯨ ꯌꯥꯏꯑꯕ ꯃꯣꯏꯗꯤ ꯀꯣꯟꯅ ꯑꯃꯨꯛ ꯃꯣꯏꯅ ꯐꯖꯅ ꯑꯃꯨꯛ ꯌꯦꯡꯒꯤꯅꯦꯕꯀꯣ
ꯑꯗꯨꯗ ꯁꯨꯃꯥꯏ ꯁꯨꯝ ꯋꯥꯔꯤ ꯁꯨꯝ ꯁꯥꯔꯒ ꯁꯨꯝ ꯅꯥꯀꯟꯗꯒꯤ ꯁꯧ ꯂꯩꯔꯒꯗꯤ ꯁꯤꯅ ꯍꯦꯟꯅ ꯐꯔꯛ ꯇꯥꯔꯅꯦꯕ
ꯍꯣꯏ ꯍꯧꯖꯤꯛ ꯑꯗꯨꯝ ꯂꯧꯊꯣꯛ ꯑ‌ꯣ ꯍꯥꯏꯔꯣ ꯐꯠ ꯏꯌꯥꯝꯕ